ꯑꯥꯎ ꯇꯥꯏꯌꯦ
ꯑꯩ ꯅꯪ ꯀꯣꯜ ꯅꯨꯡꯉꯥꯏꯔꯤꯌꯦ ꯍꯧꯖꯤꯛꯛꯇꯛ ꯕꯖꯥꯔꯁꯤ ꯆꯠꯂꯒ ꯍꯜꯂꯛꯄ ꯉꯥꯏꯔꯤ
ꯑꯥꯎ ꯑꯧ ꯀꯩꯀꯩ ꯂꯥꯎꯔꯣꯕꯖꯥꯗ
ꯀꯩꯅꯣ ꯎꯝ ꯑꯩꯈꯣꯏ ꯏꯗꯣꯝ ꯆꯥꯅ ꯅꯣꯅꯦꯗꯒꯤ ꯄꯣꯠꯊꯥꯔꯛꯄ ꯈꯔ
ꯑꯥ
ꯁꯥꯕꯒꯤ ꯀꯩꯀꯩꯅꯣ ꯂꯥꯡ ꯂꯥꯡ ꯀꯩ ꯀꯩꯅꯣ ꯊꯥꯔꯛꯄꯗꯨꯗ ꯂꯧꯕ ꯆꯠꯄ ꯀꯨꯏꯔꯦ ꯉꯥꯏꯕ ꯍꯧꯖꯤꯛꯇꯤ ꯍꯜꯂꯒꯦ ꯃꯣꯏꯅ ꯉꯁꯥꯏ ꯂꯥꯛꯎ ꯍꯥꯏꯔꯒ ꯑꯩꯈꯣꯏ ꯂꯥꯛꯑꯦꯕ ꯑꯃꯨꯛ ꯖꯤꯔꯤ ꯄꯥꯔꯀꯤꯡꯗ ꯂꯥꯛꯑꯣ ꯍꯥꯏꯔ ꯂꯥꯛꯑꯦ ꯃꯨꯀꯣ ꯇꯧꯔꯦ ꯃꯣꯏ ꯂꯩꯔꯝꯗꯦ ꯑꯗꯨ ꯀꯩꯅꯣ ꯃꯗꯀꯤꯔꯣꯝꯗ ꯇꯥꯛꯑꯣ ꯍꯥꯏꯔꯦ ꯑꯃꯨꯛ ꯆꯗꯤ ꯃꯣꯏ ꯂꯩꯖꯝꯗ ꯉꯥꯏ ꯉꯥꯏꯔꯒ ꯂꯧꯔꯒ ꯍꯧꯖꯤꯛ ꯍꯂꯛꯄꯗ ꯉꯥꯏꯔꯤ
ꯑ
ꯑꯗꯨꯗꯤ ꯌꯨꯝꯗ ꯂꯩꯔꯦꯗ
ꯑ ꯑꯩꯁꯨ ꯀꯩꯁꯨ ꯇꯧꯗꯦ ꯆꯥꯛ ꯊꯣꯡꯕ꯭ꯔꯥ ꯂꯩꯗꯤ
ꯑꯦ ꯍꯧꯖꯤꯛꯕꯨ ꯆꯥꯛ ꯊꯣꯡꯕ ꯃꯇꯝꯔꯣꯅꯦ ꯉꯟꯃꯟꯗ꯭ꯔꯣ
ꯑ ꯉꯜꯂꯦ ꯑꯗꯨꯕꯨ ꯖꯤꯇꯤ ꯆꯞ ꯆꯞꯁꯤꯅ ꯀꯔꯤꯁꯨ ꯇꯧꯅꯤꯡꯉꯥꯏ ꯂꯩꯇꯅꯀꯣ ꯇꯥꯏꯝ ꯄꯥꯁ
ꯑꯦꯍꯦ ꯄꯨꯡ ꯀꯌꯥꯗ ꯆꯠꯄ ꯅꯥꯏꯠ ꯗ꯭ꯌꯨꯇꯤ ꯑꯣꯏꯕ꯭ꯔꯥ
ꯑ ꯉꯁꯤꯗꯤ ꯆꯠꯇꯦ ꯑꯩ ꯆꯠꯂꯣꯏ ꯍꯥꯏꯅ ꯆꯠꯇꯕ
ꯇꯤ ꯆꯠꯇ꯭ꯔꯗꯤ ꯉꯟꯅ ꯀꯩꯅꯣ ꯊꯣꯡꯉꯤꯅ ꯑꯗꯨꯗꯤ ꯍꯣꯔꯦꯟ ꯄꯨꯡ ꯇꯔꯨꯛ ꯇꯔꯦꯠ ꯑꯗꯨꯋꯥꯏꯗꯁꯨ ꯊꯣꯡꯕ ꯌꯥꯕꯅꯦ ꯍꯧꯖꯤꯛ ꯊꯣꯡꯒ ꯀꯔꯝ ꯀꯥꯟꯗ ꯆꯥꯗꯣꯏꯕ
ꯊꯣꯡꯂꯒ ꯆ ꯇꯥꯔꯒꯁꯦ
ꯑꯁ ꯈꯣꯏꯗꯤ ꯉꯟꯅ ꯇꯨꯝ ꯕꯖꯥꯔꯗꯣ ꯍꯩꯅꯗ꯭ꯔꯦ ꯕꯣꯜ ꯌꯦꯡꯂꯨꯕꯗꯒꯤ ꯄꯨꯡ
ꯑ
ꯕꯣꯔꯣ ꯑꯗꯨ ꯑꯣꯏ ꯇꯨꯝꯃꯦ ꯑꯩꯈꯣꯏꯗꯤ ꯍꯟꯗꯛꯁꯦ ꯊꯦꯡꯅ ꯇꯨꯝꯃꯦ
ꯎꯝ ꯕꯣꯜ ꯌꯦꯡꯕ ꯏꯟꯇꯔꯦꯁ ꯌꯎꯕ꯭ꯔꯥꯅꯦ
ꯑꯦ ꯑꯩꯒꯤ ꯄ꯭ꯔꯣꯐꯥꯏꯜꯗꯣ ꯌꯦꯡꯉꯣ ꯔꯣꯅꯥꯜꯗꯣꯒ ꯐꯝꯃꯤꯟꯅꯔꯤꯗꯣ
ꯍꯣꯏ ꯑꯩꯁꯨꯨ ꯎꯋꯦ ꯔꯣꯅꯦꯜꯗꯣꯒꯤ ꯁꯄꯣꯠ ꯆꯞ ꯆꯥꯕꯅ ꯑꯣꯏꯔꯝꯃꯦꯅꯦ
ꯍꯣꯏ ꯑꯗꯨꯅꯦ ꯃꯥ ꯁꯥꯟꯅꯔꯗꯤ ꯎꯝ ꯇꯨꯝꯃꯔꯣꯏ ꯑꯩꯗꯤ ꯌꯦꯡꯉꯒ ꯂꯩꯅꯤ ꯀꯩꯅꯣ ꯑꯥꯔꯖꯦꯟꯇꯤꯅꯥꯒꯨꯝꯕ ꯃꯤꯁꯤ ꯒꯨꯝꯕ ꯁꯅꯥꯔꯗꯤ ꯎꯝ ꯇꯨꯝꯅꯤꯡꯕ ꯑꯃꯨꯛ ꯐꯥꯎꯔꯅꯤ ꯑꯩꯗꯤ
ꯇꯨꯝꯅꯤꯡꯉ ꯂꯩꯔꯒ ꯑꯃꯨꯛ ꯃꯣꯏꯅ ꯒꯣꯜ ꯆꯟꯗꯦ ꯍꯥꯏꯕ ꯄꯥꯎ ꯇꯥꯔꯗꯤ ꯃꯨꯛ ꯇꯨꯝꯃꯔꯣꯏ ꯑꯩ ꯌꯦꯡꯉꯤꯅꯦ ꯅꯍꯥꯟꯁꯨ ꯄꯦꯅꯥꯜꯇꯤ ꯆꯪꯗꯕꯗꯨ ꯃꯤꯁꯤꯗꯤ
ꯑꯥ ꯍꯥ
ꯅꯪꯗꯤ ꯕꯣꯜ ꯌꯦꯡꯗꯕ꯭ꯔꯣ
ꯑꯣ ꯑꯩꯗꯤ ꯕꯣꯜ ꯌꯦꯡꯗꯦ ꯀꯌꯥ ꯏꯟꯇꯔꯦꯁ ꯌꯥꯎꯗꯦꯅꯦ
ꯐꯥꯏꯅꯤ ꯈꯣꯏꯗꯤ ꯕꯣꯜꯗ ꯏꯟꯇꯔꯦꯁ ꯂꯩꯕꯅꯤꯅ ꯊꯦꯡ ꯊꯦꯡꯅ ꯇꯨꯝꯕ ꯉꯟꯅ ꯍꯧꯒꯠꯂꯦ ꯍꯛꯆꯥꯡꯗꯤ ꯎꯝ ꯅꯨꯡꯉꯥꯏꯔꯦ
ꯎꯝ
ꯃꯤꯠꯀ ꯂꯣꯏꯅ ꯀꯩꯅꯣ ꯇꯧꯔꯦ ꯏꯪ ꯊꯕꯛ ꯆꯠꯄꯗꯤ ꯄꯨꯡ ꯀꯌꯥꯗ ꯆꯠꯄ
ꯑꯌꯨꯛ ꯑ ꯑꯩꯠ ꯊꯥꯔꯇꯤꯒꯨꯝꯕꯗ ꯆꯠꯂꯒ ꯐꯥꯏꯚ ꯐꯤꯐꯇꯤꯒꯨꯝꯕꯗ ꯍꯜꯂꯛꯄ
ꯑꯣ ꯃꯐꯝꯗꯤ ꯅꯨꯡꯉꯥꯏꯕ꯭ꯔꯥ
ꯑ ꯍꯣꯏ ꯅꯨꯡꯉꯥꯏꯌꯦ ꯑꯗꯨ ꯁꯥꯃꯟꯕꯒꯤꯀꯣ
ꯑꯁ ꯍꯟꯗꯛꯇꯤ ꯎꯝ ꯅꯣꯏꯔꯣꯝ ꯈꯛꯇ ꯅꯠꯇ꯭ꯔꯤ ꯀꯣꯏꯕ ꯃꯐꯝꯗꯁꯨ ꯑꯗꯨꯝ ꯆꯔꯦꯗ ꯃꯄꯥꯟ ꯊꯣꯛꯄ ꯉꯝꯗ꯭ꯔꯤꯌꯦ
ꯎꯝ ꯌꯥꯝ ꯁꯥꯏ
ꯐꯦꯟ ꯂꯩꯔꯗꯤ ꯈꯔ ꯅꯨꯡꯉꯥꯏ ꯐꯦꯟ ꯌꯥꯎꯗ꯭ꯔꯗꯤ ꯎꯝ
ꯎꯝ ꯑꯗꯨꯅꯦ
ꯍꯧꯖꯤꯛ ꯃꯨꯛ ꯅꯣꯡ ꯆꯨꯒꯗꯧꯔꯤ ꯅꯣꯡ ꯃꯪꯉꯒ ꯂꯩꯌꯦ
ꯑ
ꯉꯁꯥꯏ ꯏꯃꯥꯟꯅꯕ ꯑꯃ ꯀꯣꯜ ꯇꯧꯔꯛꯄ ꯅꯨꯄꯥꯗꯨꯗꯤ ꯃꯣꯏ ꯃꯐꯝꯗꯗꯤ ꯅꯣꯡ ꯆꯨꯏ ꯍꯥꯏꯌꯦ
ꯑꯥ ꯑꯁꯤꯗꯁꯨ ꯆꯨꯔꯗꯤ ꯐꯥꯗꯧꯕꯅꯤ ꯅꯣꯡ ꯁꯨꯆꯨ ꯆꯨꯕꯤꯗꯦ ꯉꯥꯢꯔꯒ ꯂꯩꯅꯤ ꯑꯩꯁꯦ
ꯆꯨꯗꯧꯔꯦ ꯍꯧꯖꯤꯛ ꯑꯩꯈꯣꯏꯗꯤ ꯅꯣꯡ ꯃꯥꯡꯉꯦꯕ ꯑꯗꯨꯃꯛ ꯃꯪꯂꯒ ꯆꯨꯔꯔꯣꯏꯗ꯭ꯔꯥ ꯈꯪꯗꯦꯅꯦ
ꯁꯥꯕ ꯃꯐꯝꯗꯗꯤ ꯅꯣꯡꯁꯤꯁ ꯅꯣꯡ ꯁꯨ ꯆꯨꯕꯤꯗꯦ ꯏꯪꯕ ꯃꯐꯝꯗ ꯇꯥꯞꯇꯥꯏ ꯅꯣꯡꯁꯨ ꯆꯨꯕꯀꯣ
ꯍꯣꯏ ꯈꯨꯟꯗꯁꯨ ꯂꯣꯏꯔꯦ ꯍꯥꯏꯌꯦ ꯅꯣꯡ ꯆꯨꯃꯟꯗꯅ ꯃꯄꯥꯟ ꯊꯣꯛꯄ ꯌꯥꯗ꯭ꯔꯦ ꯍꯥꯏꯅꯦ ꯃꯣꯏꯁꯨ ꯊꯕꯛ ꯀꯩ ꯀꯩ ꯇꯧꯅꯤꯡꯉꯥꯏꯁꯨ ꯆꯠꯄ ꯌꯥꯗꯕ ꯃꯥꯜꯂꯦ ꯍꯧꯖꯤꯛꯗꯤ ꯂꯧ ꯁꯨꯕ ꯃꯇꯝꯅꯤꯅꯀꯣ ꯂꯧ ꯂꯤꯡꯕ ꯃꯇꯝꯅꯤꯅ
ꯑꯥ
ꯊꯕꯛ ꯆꯠꯄ ꯌꯥꯗꯕ ꯖꯥꯠꯅꯤ
ꯑꯥꯎ
ꯅꯪꯗꯤ ꯀꯅꯥ ꯀꯅꯥ ꯂꯩꯗꯍꯣꯕ ꯚꯔꯥ ꯂꯩꯔꯤꯔꯣ ꯀꯩꯅꯣ
ꯑ ꯚꯥꯔ ꯅꯠꯇꯦ ꯃꯈꯣꯏꯅ ꯔꯨꯝ ꯄꯤꯕꯗ ꯑꯗꯨꯝ ꯂꯩꯌꯦ ꯏꯆꯦ ꯏꯕꯥꯅꯤ ꯂꯩꯕꯅꯤ
ꯑꯣ ꯅꯨꯡꯉꯥꯏꯅꯦ ꯑꯗꯨꯗꯤ
ꯑ ꯅꯨꯡꯉꯥꯏ ꯍꯥꯏꯕ ꯇꯥꯔꯦ ꯔꯨꯝꯁꯨ ꯌꯥꯝ ꯆꯥꯎꯋꯦ ꯅꯍꯥꯟꯗꯤ ꯃꯤ ꯌꯥꯝ ꯂꯩꯒꯅꯤꯕꯀꯣ ꯍꯧꯖꯤꯦꯀꯥꯟꯗꯦ ꯏꯆꯦ ꯏꯕꯅꯤ ꯉꯥꯛ ꯀ ꯂꯩꯕꯅꯨꯡꯉꯥꯏ
ꯀꯩ ꯊꯕꯛꯅꯣ
ꯁ꯭ꯀꯨꯜꯗꯅꯤ
ꯑꯣ ꯑꯣꯖꯥ ꯑꯣꯏꯔꯤꯔꯣ
ꯑꯣꯖꯥꯗꯤ ꯑꯣꯏꯗꯦꯗ ꯑꯗ ꯑꯣꯖꯥꯒꯤ ꯍꯦꯜ ꯄꯥꯔꯅꯤꯗ
ꯑꯣ ꯇꯁꯨ ꯐꯥꯏ
ꯑꯉꯥꯡꯁꯤꯡꯕꯨ ꯌꯦꯡꯁꯤꯟꯕꯀꯣ ꯑꯣ ꯑꯗꯨꯝ ꯁ꯭ꯀꯨꯜꯗ ꯂꯩꯕꯤ ꯂꯩꯕꯅꯤ ꯑꯣꯖꯥ
ꯑꯉꯥꯡꯁꯦ ꯅꯥꯕꯁꯦ ꯋꯥꯗ꯭ꯔꯣ ꯅꯣꯏꯗꯤ
ꯋꯥꯑ
ꯑꯩꯗꯤ ꯑꯣꯖꯥꯗ ꯏꯟꯇꯔꯦꯁ ꯌꯥꯝ ꯂꯩꯇꯦ ꯑꯉꯥꯡꯁꯤꯡ ꯀ ꯍꯥꯄꯟꯅꯤꯡꯉꯥꯏ ꯇꯧꯕ ꯀꯩꯀꯩ ꯇꯧꯔꯗꯤ ꯑꯩꯗꯤ ꯐꯨꯊꯔꯅꯤ ꯑꯩꯒꯤ ꯃꯆꯤꯟ ꯑꯃ ꯂꯩꯌꯦꯕ ꯑꯩꯗꯤ ꯑꯗꯨꯒꯤ ꯅꯪ ꯁꯤꯗꯤ ꯑꯣꯖꯥ ꯑꯣꯏꯅꯤꯡꯗꯦ ꯑꯩꯗꯤ ꯇꯜꯂꯦ
ꯑꯃꯔꯣꯝꯗꯗꯤ ꯌꯥꯝ ꯅꯨꯡꯉꯥꯏꯕꯅꯦ ꯑꯉꯥꯡꯁꯤꯕꯨꯣꯏ ꯌꯦꯡꯂꯡꯉꯒ ꯀꯥꯞꯄꯁꯨ ꯑꯃꯔ ꯑꯃꯔꯁꯨ ꯌꯦꯡꯕꯁꯨ ꯅꯤꯡꯕ ꯍꯕ ꯀꯣ
ꯎꯝ ꯀꯩꯅꯣ ꯑꯉꯥꯡꯁꯤꯡꯁꯨ ꯅꯨꯡꯉꯥꯏꯕ ꯎꯝ ꯌꯦꯡꯕ ꯅꯨꯡꯉꯥꯏꯕ ꯑꯉꯥꯡꯁꯤꯡꯁꯨ ꯂꯩꯌꯦ
ꯍꯣꯏ
ꯈꯔꯅ ꯋꯥ ꯉꯥꯡꯗꯕꯤ ꯈꯔꯅ ꯇꯨꯃꯤꯟꯅ ꯂꯩꯕ ꯖꯥꯠꯁꯨ ꯂꯩꯌꯦ ꯐꯔꯅ ꯌꯥꯝ ꯂꯥꯡꯒꯟꯕ ꯑꯃꯁꯨ ꯂꯩꯌꯦꯕ
ꯍꯣꯏ ꯅꯤꯡꯉꯥꯏ ꯌꯥꯝ ꯌꯥꯝ ꯍꯧꯖꯤꯛ ꯏꯟꯁꯥꯡ ꯊꯣꯡꯗ꯭ꯔꯤꯌꯦ ꯏꯆꯦ ꯍꯜꯂꯛꯄꯗ ꯍꯟꯁꯥꯡ ꯂꯧꯕ ꯆꯠꯈꯤꯅꯤ
ꯑꯣ ꯅꯕꯅꯤꯒ ꯈꯔꯛꯇꯑꯣꯣꯡꯉꯤꯔ
ꯍꯣꯏ
ꯎꯖꯥ ꯆꯤꯡꯒꯥ ꯀꯩ ꯀꯩ ꯄꯨꯌꯥ ꯆ ꯃꯤꯅꯥꯗꯌꯥ
ꯑ ꯑꯌꯨꯒꯤ ꯇꯃꯤꯟ ꯍꯥꯏ ꯑꯗꯨꯣ ꯅꯨꯡꯗꯥꯡꯒꯤ ꯇꯃꯤꯟꯗꯤꯦ ꯊꯥꯏꯅ ꯊꯅ ꯍꯥꯜꯂꯛꯒꯅꯦ ꯀꯣ
ꯑꯉꯥꯡꯁꯤꯡꯗꯤ ꯀꯃꯥꯏꯅ ꯇꯧꯕ
ꯑꯉꯥꯡꯁꯤꯡꯒꯤ ꯀꯩꯅꯣ ꯃꯤꯌꯝ ꯃꯤꯌꯨꯝꯗ
ꯃꯣꯏꯒꯤ ꯑꯉꯥꯡꯁꯤꯡꯒ ꯅꯣꯏ ꯂꯩꯃꯤꯟꯅꯗꯕ꯭ꯔꯣ
ꯑ ꯂꯩꯃꯤꯟꯅꯗꯦ ꯑꯗꯨꯗꯤ ꯇꯥꯏꯃꯤꯡ ꯈꯛꯇ ꯂꯩꯃꯤꯟꯅꯕ
ꯎꯝ
ꯁ꯭ꯀꯨꯜ ꯀꯥꯕ ꯃꯇꯝꯗ ꯀꯣ ꯑꯗꯨ ꯈꯛꯇ ꯂꯩꯃꯤꯟꯅꯕꯅꯤ ꯑꯗꯨ ꯁꯀꯣꯒꯤꯦ ꯀꯩꯅꯣ ꯃꯇꯝ ꯌꯥꯎꯗ꯭ꯔꯗꯤ ꯑꯩꯈꯣꯏꯁꯨ ꯑꯗꯨꯝ ꯆꯪꯉ ꯃꯈꯈꯣꯏꯁꯨ ꯑꯗꯨꯝ ꯆꯂꯤ
ꯀꯗ ꯀꯗꯨ ꯄꯨꯝ ꯀꯩꯌꯥ ꯌꯥꯗꯕ ꯀꯩꯅꯣ ꯇꯧꯕ ꯇꯥꯏꯃꯤꯡ ꯄ꯭ꯂꯁ ꯍꯧꯕ
ꯀ ꯀ꯭ꯂꯥꯁ ꯍꯥꯎꯕꯁꯦ ꯅꯥꯏꯟ ꯊꯥꯔꯇꯤ ꯗꯒꯤ ꯅꯅꯥꯏꯟ ꯊꯥꯔꯇꯤꯗꯒꯤ ꯊ꯭ꯔꯤ ꯊꯥꯔꯇꯤ ꯐꯥꯎ ꯀ꯭ꯂꯥꯁ ꯂꯩ
ꯊ꯭ꯔꯤ ꯊꯥꯔꯇꯤ ꯑꯣ ꯌꯦꯗ
ꯎꯝ ꯇꯥꯝꯏꯃꯤꯡꯗꯤ ꯌꯥꯝ ꯐꯌꯦ꯫ ꯑꯩꯈꯣꯏꯁꯦ ꯄꯨꯡ ꯃꯉꯥꯗ ꯍꯜꯂꯛꯄꯀꯣ ꯄꯨꯡ ꯃꯉꯥ ꯈꯔ꯫ ꯑ ꯐꯥꯏꯕ ꯊꯔꯇꯤ ꯀꯨꯝꯕꯗꯒꯣ꯫
ꯎꯝ
ꯄꯨꯡ ꯃꯉꯥ ꯃꯈꯥꯏꯒꯨꯝꯕꯗ ꯍꯜꯂꯛꯄ ꯃꯇꯝꯁꯨ ꯂꯩꯑꯦ ꯄꯨꯡ ꯃꯉꯥꯒꯨꯝꯕꯗ ꯍꯜꯂꯛꯄ ꯃꯇꯝꯁꯨ ꯂꯩꯑꯦ꯫ ꯀꯔꯤ ꯅꯨꯃꯤꯠꯒꯨꯝꯕꯗꯤ ꯄꯨꯡ ꯃꯔꯤꯒꯨꯝꯕꯗ ꯂꯞꯁꯨ ꯂꯩ꯫ ꯇꯥꯏꯃꯤꯡꯗꯤ ꯇꯣꯉꯥꯟ ꯇꯣꯉꯥꯟ ꯂꯦ ꯑꯩꯈꯣꯏꯁꯦ꯫
ꯀꯩꯅꯣ ꯎꯝ ꯅꯣꯡꯃꯥꯏꯖꯤꯡ ꯑꯗꯨꯒꯨꯝꯕꯗ ꯗꯤꯆꯥꯔꯖ ꯀꯥꯕ ꯐꯪꯕ꯭ꯔꯥ꯫
ꯑꯥꯎ ꯐꯪꯉꯦ꯫ ꯅꯣꯡꯃꯥꯏꯖꯤꯡꯗ ꯁꯨꯇꯤꯌꯦ ꯁꯨꯇꯤꯅꯦ ꯑꯩꯈꯣꯏꯁꯦ꯫
ꯅꯣꯏ ꯂꯩꯐꯝꯒ ꯆꯔꯆꯀ ꯅꯛꯅꯕ꯭ꯔꯣ ꯀꯃꯥꯏ ꯇꯧꯒꯦ꯫
ꯅꯛꯇꯤ ꯅꯛꯇꯦ ꯌꯥꯝ ꯂꯥꯞꯑꯦ ꯑꯗꯨ ꯑꯣꯏꯔꯁꯨ ꯑꯩꯈꯣꯏꯅ ꯆꯠꯅꯤꯡꯉꯗꯤ ꯑꯗꯨꯝ ꯆꯠꯄ ꯌꯥꯏ꯫
ꯑꯣ ꯑꯩꯁꯨ ꯀꯨꯏꯗꯦꯗ ꯍꯟꯗꯛ ꯎꯝ ꯍꯟꯗꯛ ꯆꯍꯤꯗ ꯀꯔ ꯆꯥꯔꯖꯁꯦ ꯑꯅꯤꯔꯛ ꯑꯍꯨꯝꯂꯛꯇꯤ ꯁꯨꯔꯅꯤ ꯆꯠꯄ꯫
ꯑꯥ ꯍꯣꯏ ꯑꯗꯨꯃꯥꯏꯅ ꯇꯧꯕꯅꯤ ꯑꯈꯣꯏꯗꯤ ꯌꯥꯝ ꯂꯥꯞꯅꯤꯅꯀꯣ꯫
ꯎꯝ ꯑꯩꯈꯣꯏꯗꯤ ꯑꯩꯈꯣꯏꯁꯨ ꯂꯥꯞꯇꯤ ꯂꯥꯞꯄꯤ ꯑꯗꯣ ꯃꯣꯏꯅ ꯀꯩꯅꯣ ꯕꯥꯁꯇ ꯁꯔꯚꯤꯁ ꯑꯣꯏꯅ ꯆꯠꯂꯦꯕ꯫
ꯎꯝ
ꯂꯩꯀꯥꯏꯗ ꯂꯩꯕꯁꯤꯡꯗꯣ ꯑꯗꯨꯗꯤ ꯈꯔ ꯅꯨꯡꯉꯥꯏꯌꯦ꯫
ꯎꯝ ꯅꯆꯤꯟ ꯅꯅꯥꯎ ꯀꯌꯥ ꯂꯩꯕ꯭ꯔꯥ ꯅꯪꯗꯤ꯫
ꯑꯩ ꯍꯧꯖꯤꯛꯇꯤ ꯀꯩꯅꯣ ꯏꯃꯥꯟꯅꯕꯤꯒ ꯏꯅꯥꯎꯅꯨꯄꯤ ꯑꯃꯒ꯫ ꯑꯩꯈꯣꯏ ꯄꯨꯝꯅ ꯂꯩꯃꯤꯅꯩ꯫
ꯑꯥ ꯌꯥꯝ ꯅꯨꯡꯉꯥꯏꯔꯝꯒꯅꯤ꯫
ꯅꯨꯡꯉꯥꯏ ꯍꯥꯏꯕ ꯇꯥꯔꯦ꯫
ꯑ ꯅꯪꯒꯤ ꯏꯃꯨꯡ ꯀꯣꯏꯁꯨ ꯂꯣꯏꯅ ꯁꯔꯤꯀꯣ꯫
ꯍꯥꯥ
ꯅꯪꯒꯤ ꯏꯃꯨꯡꯒꯣꯏꯁꯨ ꯌꯥꯝ ꯂꯣꯏꯅ ꯃꯤ ꯌꯥꯝ ꯁꯨꯔꯤꯀꯣ ꯂꯣꯏꯅ꯫ ꯅꯄꯥꯥ ꯅꯃꯥꯁꯨ꯫
ꯍꯣꯏ ꯂꯣꯏꯅ ꯁꯨꯔ ꯑꯩꯈꯣꯏ ꯏꯃꯥ ꯕꯕꯥꯅ
ꯀꯌꯥ ꯂꯩꯕ꯭ꯔꯣ꯫
ꯏꯅꯥꯎ ꯑꯩꯈꯣꯏ ꯏꯆꯤꯟ ꯏꯅꯥꯎꯁꯦ ꯃꯤ ꯃ ꯃꯉꯥ꯫ ꯍꯣꯏ ꯍꯣꯏ ꯍꯣꯏ ꯍꯣꯏ ꯇꯥꯕ꯭ꯔꯥ
ꯍꯥꯎ ꯇꯥꯏ ꯇꯥꯏꯑꯦ
ꯑꯥ ꯑꯥ
ꯏꯆꯤꯟ ꯏꯅꯥꯎ ꯃꯤ ꯃꯉꯥ ꯁꯨꯔ ꯅꯨꯄꯥ ꯑꯃ ꯅꯨꯄꯤ ꯃꯔꯤ꯫
ꯑꯥ ꯑꯣ ꯌꯥꯝ ꯐꯥꯕ ꯏꯃꯨꯡꯅꯤ ꯅꯨꯡꯉꯥꯏꯕ ꯏꯃꯨꯡꯅꯤ꯫
ꯅꯨꯄꯤ ꯌꯥꯝꯕꯅꯤꯅ ꯅꯨꯡꯉꯥꯏ ꯍꯥꯏꯕ ꯇꯥꯔꯦ ꯌꯨꯝ ꯄꯥꯟꯅꯤ꯫ ꯌꯨꯝ ꯄꯥꯟꯕꯁꯨ ꯌꯥꯎꯗꯦ ꯅꯨꯄꯤ ꯊꯤꯕꯁꯨ ꯌꯥꯥꯎꯗꯦ ꯑꯩꯈꯣꯏ ꯏꯃ ꯕꯕꯥꯅ ꯈꯨꯨꯟꯗ ꯂꯩꯕ꯫ ꯑꯩꯒ ꯏꯅꯥꯎ ꯅꯨꯄꯥ ꯑꯃꯒ ꯏꯅꯥꯎꯅꯨꯄꯤ ꯑꯃꯗꯤ ꯑꯥꯎꯠꯁꯥꯏꯗ ꯆꯠꯈ꯭ꯔꯦ ꯑꯃꯅ ꯀꯩꯅꯣ ꯎꯅꯤꯗ ꯂꯩꯌꯦ
ꯑ ꯅꯪꯗꯤ ꯆꯍꯤ ꯀꯌꯥ ꯁꯨꯔꯕꯣ
ꯑꯩꯔꯣ ꯍꯟꯗꯥꯅ ꯆꯍꯤ ꯇ꯭ꯋꯦꯟꯇꯤ ꯊ꯭ꯔꯤ ꯁꯨꯗꯔꯦ
ꯑ ꯌꯥꯝ ꯑꯉꯥꯡ ꯑꯣꯏꯔꯦ ꯅꯈꯣꯏꯗꯤ
ꯍꯟꯗꯛ ꯗꯦꯠ ꯐꯣꯔ ꯂꯥꯛꯑꯗꯤ ꯑꯩꯒꯤ ꯕꯥꯔꯗꯦ ꯌꯧꯔꯅꯤ
ꯑꯥ ꯑꯥ
ꯑꯣꯐ ꯁꯃꯥꯟꯗꯅ ꯂꯧ ꯑꯣꯏꯔꯦ
ꯌꯥꯝ ꯁꯥꯏ ꯍꯣꯏ ꯑꯁꯤꯗꯁꯨ ꯐꯦꯟ ꯊꯥꯔꯁꯨ ꯀꯔꯤꯁꯨ ꯌꯦꯡꯕ ꯂꯩꯇ꯭ꯔꯦ
ꯑꯩ ꯍꯥꯏꯔꯗꯤ ꯌꯥꯝ ꯉꯟꯕꯅꯤ
ꯍ ꯑꯩꯅ ꯑꯗꯨꯝ ꯅ ꯏꯃ ꯅꯨꯡꯉꯥꯏꯇꯕꯒꯤ ꯇꯥꯏꯝ ꯄꯥꯁ ꯇꯧꯕꯅꯤꯅ ꯏꯟꯗꯛꯁꯟꯅ ꯊꯣꯡꯕꯅꯤꯅꯀꯣ
ꯑꯣ ꯍꯟꯗꯛ ꯁꯟ ꯊꯣꯡꯉꯗꯤ ꯃꯇꯝ ꯈꯔꯗꯤ ꯆꯪꯒꯅꯤ ꯑꯩꯈꯣꯏꯁꯨ ꯒꯦꯁ ꯊꯣꯡꯅꯕ ꯀꯨꯏꯔꯦꯗ ꯊꯥ ꯑꯅꯤ ꯑꯍꯨꯝ ꯁꯨꯔꯦ ꯔꯥꯏꯁ ꯀꯨ ꯀꯔꯒ ꯀꯩꯅꯣ ꯌꯦꯟꯁꯥꯡ ꯊꯣꯡꯕ ꯕꯣꯏꯂꯔ ꯑꯃ ꯂꯩꯕꯗꯣ
ꯍꯣꯏ ꯍꯣꯏ
ꯑꯗꯨꯗ ꯐꯣꯡꯉ
ꯎꯝ
ꯍꯒꯦꯁ ꯍꯂ ꯑꯃꯟ ꯈꯨꯇꯥꯡꯅꯨꯒ ꯂꯩꯕ ꯉꯝꯗ꯭ꯔꯔꯤ ꯍꯟꯗꯥꯛꯁꯦ
ꯎꯝ
ꯅꯍꯥꯟ ꯏꯃꯥꯟꯅꯕꯤꯗ ꯃꯃꯜ ꯈꯔ ꯍꯣꯡꯕ ꯀꯥꯟꯗ ꯂꯧꯁꯦ ꯍꯥꯏꯕ ꯍꯥꯏꯕ ꯀꯥꯟꯗꯗꯤ ꯃꯥ ꯌꯥꯗꯕ ꯃꯥ ꯄꯩꯤꯁꯥ ꯂꯩꯇꯦ ꯂꯩꯇꯦ ꯍꯥꯏ ꯍꯥꯟꯅꯗꯤ ꯂꯤꯁꯤꯡ ꯑꯅꯤ ꯂꯤꯁꯤꯡ ꯑꯅꯤꯗ ꯂꯩꯌꯦꯕ
ꯑꯣ ꯑ
ꯍꯧꯖꯤꯛꯤ ꯍꯟꯗꯛꯇꯛꯇꯤ ꯀꯩꯅꯣ ꯂꯤꯁꯤꯡ ꯑꯍꯨꯝ ꯇꯥꯡꯈꯠꯈꯔꯦ
ꯍꯣꯏ ꯑꯁꯤꯗꯁꯨ ꯂꯤꯁꯤꯡ ꯑꯍꯨꯝꯅꯤ
ꯂꯤꯁꯤꯡ ꯑꯍꯨꯝꯗꯨ ꯀꯃꯥꯏꯅꯍꯥꯟ ꯑꯩꯅ ꯍꯥꯏꯕ ꯃꯇꯝ ꯃꯇꯝꯗ ꯂꯤꯁꯤꯡ ꯑꯅꯤꯗ ꯌ ꯂꯧꯧꯔꯗꯤ ꯄꯩꯁꯥꯗꯣ ꯈꯔ ꯀꯣꯝꯗꯣꯏꯕ ꯂꯩꯇ꯭ꯔꯁꯨ ꯃꯥꯅ ꯄꯩꯁꯥ ꯂꯩꯇꯦ ꯍꯧꯖꯤꯛ ꯑꯇꯥ ꯑꯇꯥꯥꯏ ꯂꯥꯛꯑꯀꯥꯟꯗꯗꯤ ꯂꯤꯁꯤꯡ ꯑꯍꯨꯝ ꯌꯧꯔꯦ ꯑꯗꯨ ꯃꯥꯅ ꯂꯧꯁꯤꯦ ꯍꯥꯏꯕ ꯑꯩꯅ ꯇꯨꯃꯤꯟꯅ ꯂꯩꯔꯦ ꯍꯧꯖꯤꯛꯇꯤ
ꯑꯥ